ꯑꯣ ꯇꯣ ꯇꯥꯕ꯭ꯔꯣ ꯀꯩꯗꯧꯔꯤꯒꯦ ꯅꯪꯕꯣ ꯇꯥꯏ ꯇꯥꯏ ꯇꯥꯏ ꯇꯥꯏꯌꯦ ꯀꯗꯤ ꯃꯊꯦꯜꯦꯜ ꯆꯔ
ꯑꯣ ꯇꯔꯂꯑꯣ ꯆꯥꯗ꯭ꯔꯤꯌꯦ
ꯑꯣ ꯀꯩꯖꯪ ꯊꯣꯡꯅꯤꯡꯒꯦ
ꯆꯂ ꯁꯤꯗꯤ
ꯑꯣ
ꯑꯩꯅ ꯊꯨꯡꯉꯥꯏ ꯇꯥꯏ ꯇꯥꯏ ꯇꯥꯎꯨꯔꯣ ꯐꯖꯅ ꯇꯥꯔꯕꯣ ꯑꯣ ꯑ ꯑꯩ ꯑꯩ ꯑ ꯍꯋꯥꯏ ꯊꯣꯡ ꯑꯃꯅꯦ ꯑꯥ ꯍꯋꯥꯏ ꯊꯣꯡꯉꯝꯃꯦ ꯉ ꯑꯁꯤꯗꯤ ꯑꯩꯒꯤ ꯑꯩ ꯒꯤ ꯄꯨꯕꯨꯖꯥꯔꯤ ꯅꯨꯃꯤꯠ ꯇꯥꯔꯦ ꯀꯃꯥꯏꯅ ꯇꯧꯒꯦꯗ ꯎꯝ ꯑꯗꯨ ꯍ ꯍ
ꯀꯩꯅꯣ ꯎꯝ
ꯎ ꯎꯝ ꯍꯋꯥꯏꯗꯣ ꯉꯁꯤꯗꯤ ꯀꯩ ꯇꯧꯔꯦ ꯑ ꯃ ꯑꯩꯈꯣꯏꯒꯤ ꯈꯟ ꯑꯍꯨꯝ ꯀꯔꯤꯅꯦ ꯑꯩꯈꯣꯏꯒꯤ ꯃꯨꯛꯅꯦ ꯑꯩ ꯍꯋꯥꯏ ꯔꯤꯕꯥ ꯃꯪꯒꯟꯅꯦꯦ ꯑꯗꯩꯗꯤ ꯍꯋꯥꯏ ꯑꯃ ꯒꯣꯜ ꯍꯋꯥꯏꯗꯣ ꯑꯗꯨꯗꯣ ꯑꯍꯨꯝꯗꯣ ꯐꯖꯅ ꯃꯤꯛꯁ ꯇꯧꯔꯦ ꯍꯥꯏꯔꯒ ꯄꯨꯔꯥ ꯀꯥꯝꯊꯤꯑꯦ ꯏꯁꯥ ꯇꯧꯅ ꯑꯃ ꯑ ꯑꯗꯒꯤ ꯊꯥꯎ ꯉꯧꯊꯣꯛꯑꯝꯃꯦ ꯊꯥꯎ ꯃ ꯂ ꯆ ꯅꯝꯕꯔꯦ ꯊꯝꯖꯜꯂꯦ ꯊꯨꯃꯔ ꯂ ꯍꯥꯏ ꯆꯂꯃꯦꯃꯦ ꯑꯗꯨ ꯀꯩ ꯇꯧꯔꯦ ꯊꯣꯡ ꯂꯣꯏꯁꯜꯂꯝꯃꯦ
ꯑ ꯏꯁꯥꯅ ꯊꯣꯡꯖꯕꯗꯤ ꯍꯥꯎꯕꯅꯦ
ꯍꯣꯏ ꯑꯗꯨꯃꯥꯏ ꯍꯥꯏꯇꯥꯔꯦ ꯑꯩꯈꯣꯏꯗꯣꯡꯉ ꯑ ꯑꯕ ꯍꯥꯎꯔꯛꯏꯅꯦ ꯀꯗꯥꯏꯗ ꯍꯥꯎꯗꯣꯏꯅꯣ ꯍꯩꯅ ꯍꯩꯉ ꯍꯩ ꯐꯖꯅ ꯍꯩꯕꯁꯨ ꯊꯣꯏꯗꯣꯛꯅ ꯍꯩꯕ ꯑꯣꯏꯗꯦꯕ ꯁꯨꯝꯕꯗꯗꯤ ꯑꯩꯈꯣꯏꯒꯤ ꯑꯉꯧꯕ ꯑꯇꯥꯎꯕ ꯇꯧꯕ ꯃꯇꯝꯗꯣ
ꯑꯥ
ꯆꯦꯈꯥꯏꯕꯤ ꯕꯨꯡꯕꯨꯡ ꯀꯥꯕꯤ ꯌꯥꯅꯨꯡꯗ ꯇꯞ ꯂꯪꯁꯤꯜꯂꯒ ꯀꯩꯗ ꯇꯧ ꯏ ꯀꯥꯡꯒꯨꯗꯣ
ꯍ ꯍꯣꯏ
ꯍ ꯑꯗꯨ ꯑꯣꯏꯗ꯭ꯔꯦ ꯃꯥ
ꯑꯗꯣ ꯅꯪꯅ ꯊꯣꯡꯕꯗꯤ ꯍꯥꯎꯗꯤ ꯍꯥꯎꯈꯤꯕꯅꯤꯍꯦ
ꯑꯦ ꯀꯩꯅꯣꯅꯦ ꯍꯥꯏꯌ ꯈꯨꯠ ꯍꯥꯏꯅꯩꯅꯤ ꯀꯩꯅꯣ ꯕꯥꯃꯣꯟ ꯑꯁꯦꯡꯕ ꯃꯩꯇꯩ ꯕꯥꯃꯣꯜ ꯑꯣꯏꯅ ꯆꯠꯂꯗꯤ ꯄꯩꯁꯥ ꯃꯌꯥꯝ ꯇꯥꯜꯂꯅꯤ
ꯍꯣꯏ ꯅꯪ ꯃꯩꯇꯩ ꯕꯥꯃꯣꯜꯁꯨ ꯃꯥꯜꯂꯤ ꯅꯁꯥꯁꯨ ꯐꯩ
ꯃꯗ ꯇꯧꯋꯦ ꯑꯦ ꯅꯣꯏꯗꯤ ꯆꯥꯔꯕꯣ ꯀꯃꯥꯏꯅ ꯇꯧꯔꯒꯦ
ꯑꯩꯖꯨ ꯆꯥꯗ꯭ꯔꯤꯌꯦ ꯂꯣꯏꯕꯨꯗꯤ ꯂꯣꯢꯍꯧꯔꯕꯅꯦ
ꯑ
ꯉꯁꯤꯕꯨꯗꯤ ꯑꯩꯈꯣꯏ ꯃꯤ ꯈꯔ ꯂꯥꯛꯑꯦꯅꯦꯀꯣ ꯑꯩꯈꯣꯏ ꯃꯥꯏ ꯈ꯭ꯋꯥꯡꯒꯤ ꯑꯩꯈꯣꯏꯒꯤ ꯏꯃꯥ ꯃꯁꯤꯡ ꯈꯔ ꯂꯥꯛꯑꯦꯅ ꯌꯦꯟ ꯊꯣꯡꯍꯧꯔꯤꯑ ꯑꯗꯨꯒꯤ ꯑꯗꯨꯝ ꯆꯥꯛ ꯉꯥꯏꯕ ꯑꯣꯏꯅ ꯅꯪꯒ ꯋꯥꯔꯤ ꯁꯥꯗꯕ ꯀꯨꯏꯔꯦꯅ ꯇꯧꯔꯛꯏꯅꯤ
ꯑꯣ ꯃꯥꯅꯤꯅꯦ ꯀꯨꯏꯔꯦꯅꯦ ꯢꯇꯥꯎ ꯀꯩ ꯇꯧꯗꯕꯁꯦ ꯄꯥꯎ ꯐꯥꯎꯅꯗꯕꯗꯦ
ꯅꯪꯅ ꯍꯣꯁꯦꯜ ꯊꯣꯡꯉꯤꯕ ꯌꯦꯟ ꯊꯣꯡꯕꯕ ꯍꯥꯎꯈꯤꯕꯅꯤꯅꯦꯍꯦ
ꯊꯥꯏꯅꯒꯤꯗꯣ
ꯍꯣꯏꯅꯦ ꯅꯪꯕꯨ ꯍ ꯀꯥꯟꯁꯤꯕꯨ ꯃꯇꯝꯁꯤ ꯀꯃꯥꯏ ꯀꯃꯥꯏꯅ ꯂꯦꯜꯂꯤꯒ ꯀꯩ ꯇꯧꯔꯒ
ꯑꯁ ꯊꯣꯏꯗꯣꯛꯄ ꯀꯩꯌꯝ ꯊꯣꯏꯗꯣꯛꯄ ꯀꯩꯌꯝ ꯇꯧꯗꯗ ꯐꯣꯟ ꯈꯔ ꯋꯥꯔꯤ ꯐꯣꯟ ꯈꯔ ꯏꯁꯨꯡ ꯏꯃꯥꯟꯅꯕ ꯊꯥꯏꯅꯒꯤ ꯑꯩꯈꯣꯏꯒꯤ ꯂꯩꯈꯤꯗꯥꯏꯅꯦ ꯍꯥꯏꯅ ꯑꯩꯈꯣꯏꯒꯤ ꯑꯗꯨ ꯈꯔ ꯋꯥꯔꯤ ꯁꯥꯟꯅꯩ ꯑꯗꯣ ꯃꯣꯏꯒ ꯋꯥꯔꯤ ꯁꯥꯟꯅꯕꯁꯦ ꯑꯗꯨꯝ ꯀꯕꯛ ꯀꯕꯣꯛ ꯋꯥꯔꯤ ꯁꯥꯟꯅꯔꯛꯑꯒ ꯑꯗꯨꯝ ꯀꯩ ꯇꯧꯏꯤ ꯄꯨꯟꯁꯦ ꯈꯣꯠꯁꯦꯅ ꯑꯃ ꯍꯥꯏꯅꯔꯝ ꯃꯦ ꯑꯗꯨꯗꯩ ꯗꯤ ꯑꯗꯨꯝ ꯑꯇꯣꯞꯄ ꯑꯃꯁꯨ ꯑꯃꯨꯛ ꯀꯟꯐ꯭ꯔꯦꯟꯁ ꯍꯥꯞꯆꯟ ꯑꯃꯁꯨ ꯑꯃꯨꯛ ꯀꯟꯐ꯭ꯔꯦꯟ ꯍꯥꯞꯆꯟ ꯄꯨꯂꯞ ꯄꯨ ꯁꯨꯔꯒ ꯊꯤ ꯅꯨꯡꯉꯥꯏꯕꯤꯗꯣ ꯑꯗꯨ ꯑꯗꯣ ꯑꯗꯨꯃꯥꯏꯅ ꯇꯧꯔ ꯂꯩꯗ ꯊꯣꯏꯗꯣꯛꯄ ꯀꯔꯤꯝ ꯊꯣꯏꯗꯣꯛꯄ ꯇꯧꯗꯦ ꯑꯩ ꯌꯨꯝꯗ ꯑꯗꯨꯝ ꯄꯥꯔꯠ ꯇꯥꯏꯝ ꯈꯔ ꯀꯔꯤ ꯈꯠ
ꯍꯣꯏ ꯑꯗꯨꯒꯤ ꯑꯗꯨ ꯍꯥꯏꯔꯒꯅꯦ ꯅꯪ ꯍꯣꯏ ꯅꯪ ꯑꯣꯛꯂꯣꯏꯅ ꯇꯧꯈꯤꯗꯥꯏꯅꯦ ꯑꯗꯨꯕꯨ ꯍꯧꯖꯤꯛ ꯄꯥꯟꯒ ꯑꯣꯏꯔꯤꯕꯣ
ꯑꯁ ꯐꯖꯅ ꯂꯣꯏꯊꯣꯛꯀꯦ ꯇꯧꯕꯅꯦ ꯃꯆꯥ ꯃ ꯃꯄꯤ ꯃꯉꯥ ꯅꯥ ꯂꯩꯌꯦ ꯏꯆꯥ ꯂꯧꯕ ꯌꯥꯔꯦ ꯑꯗꯣ ꯄꯩꯁꯥ ꯅꯨꯡꯁꯥꯁꯤ ꯈꯔ ꯀꯧꯕ ꯍꯥꯏꯇꯥꯔꯦ ꯍꯟꯗꯛꯁꯦ ꯂꯧꯁꯤꯡ ꯃꯇꯝꯁꯨ ꯑꯣꯏꯕꯅꯤꯅꯀꯣ
ꯃꯥꯅꯦ ꯃꯥꯅꯦ
ꯑꯗꯒꯤ ꯃꯆꯟ ꯃꯀꯨꯣꯟ ꯈꯔ ꯁꯥꯗꯣꯛꯀꯦ ꯇꯧꯕꯅꯦ ꯑꯇꯛ ꯄꯩꯁꯥ ꯅꯨꯡꯁꯥꯗꯤ ꯈꯤꯇꯪ ꯀꯧꯔꯤ ꯑꯗꯣ ꯀꯩꯇꯧꯏ ꯃꯊꯪ ꯊꯥꯗꯒꯗꯤ ꯐꯖꯟꯅ ꯁꯥꯗꯣꯛꯑꯅꯤ ꯑꯗꯨꯒ ꯃꯆꯥꯛ ꯀꯩ ꯂꯧꯔ ꯈꯣꯠꯂꯒ ꯐꯖꯅ ꯂꯣꯏꯔꯒꯦꯅ ꯇꯧꯔꯤꯌꯦ ꯑꯗꯨ ꯃꯉꯥꯏꯔꯦ ꯑꯩꯒꯤ
ꯑꯣ ꯑꯩꯗꯣ ꯑꯗꯨ ꯅꯪ ꯍꯣꯏ ꯈꯤꯇꯪ ꯂꯣꯏꯈꯤꯕꯅꯤ ꯅꯪꯈꯛ ꯈꯪꯉꯈꯅꯤꯅ ꯀꯩꯅꯣ ꯑꯩꯈꯣꯏꯒꯤ ꯏꯌꯥꯝꯕ ꯑꯃ ꯂꯣꯏꯅꯦ ꯅ ꯇꯧꯔꯤꯕꯀꯣ ꯑꯗꯨꯗꯣ ꯅꯉꫭꯟꯗꯒꯤ ꯂꯣꯏ ꯑꯗꯨ ꯃꯑꯣꯡꯗꯣ ꯀꯃꯥꯏ ꯀꯃꯥꯏ ꯇꯧꯔꯤꯒꯦꯅ ꯈꯪꯅꯤꯡꯕ ꯍꯥꯏꯇꯥꯔꯦꯅꯦ
ꯑꯣ ꯑꯣ ꯑꯗꯨꯒꯤꯗꯤ ꯀꯔꯤꯝ ꯊꯣꯏꯗꯣꯛꯄ ꯀꯔꯤꯝ ꯇꯧꯕ ꯅꯠꯇꯦꯗ ꯑꯩꯈꯣꯏꯒꯤ ꯃꯀꯣꯟꯁꯦꯀꯣ ꯐꯖꯅ ꯑ ꯑꯩꯈꯣꯏꯒꯤ ꯁꯥꯠ ꯍꯩꯔꯒ ꯋꯥꯟ ꯕꯥꯥꯏ ꯇꯦꯟ ꯐꯖꯅ ꯊꯥꯔꯒ ꯈꯣꯠꯂꯒ ꯐꯖꯅ ꯊꯥꯕꯤꯔꯅꯤꯀꯣ ꯐꯔꯦ ꯆꯆꯦ ꯄꯁꯥ ꯂꯩꯔꯒꯅ ꯆꯦꯛ ꯐꯖꯅ ꯆꯟꯕꯤꯕ ꯌꯥꯏ ꯑꯗꯨ ꯅꯠꯇ꯭ꯔꯒꯁꯨ ꯑꯗꯨꯝ ꯑꯩꯈꯣꯏꯒꯤ ꯕꯀꯥ ꯎ ꯕꯒꯥꯥ ꯂꯩꯗꯅ ꯎꯕꯒꯥꯒꯨꯝꯕꯁꯤꯅ ꯐꯖꯅ ꯆꯟꯕꯤꯔꯦ ꯍꯥꯏꯔꯒ ꯃꯥꯒꯤ ꯃꯥꯁꯦ ꯃꯆꯤꯟꯁꯨ ꯌꯥꯝ ꯇꯨꯝꯕꯅꯤꯅ ꯃꯣꯏꯁꯦ ꯃꯆꯤꯟꯒꯤ ꯄꯥꯎ ꯑꯣꯏꯅ ꯍꯥꯏꯕ ꯑꯅꯝꯕꯅ ꯇꯧꯔꯤꯁꯦ ꯃꯣꯏꯁꯦ
ꯑꯥ
ꯇꯦꯛꯇꯅꯕ ꯈꯣꯠꯇꯅꯕ ꯐꯖꯅ ꯌꯣꯄꯤꯅ ꯊꯥꯖꯤꯜꯂꯅꯤꯨ ꯌꯣꯄꯤꯅ ꯊꯥꯖꯤꯜꯂ ꯃꯇꯨꯡꯗ ꯑꯩꯈꯣꯏꯒꯤ ꯀꯔꯤ ꯍꯥꯏꯅꯤ ꯃꯥꯁꯦ ꯅꯨꯡꯁꯥꯃꯛꯁꯨ ꯐꯪꯉꯣꯏꯗꯕ ꯖꯒꯥ ꯅꯤꯡꯅꯨꯡꯁꯥ ꯌꯥꯝ ꯀꯅ ꯨ ꯑꯣꯏꯕ ꯑꯗꯒꯤ ꯐꯪꯕꯁꯨ ꯌꯥꯝ ꯀꯟꯅ ꯐꯪꯕ ꯎꯔꯨꯝ ꯈꯔ ꯂꯥꯡ ꯅꯨꯡꯁꯥ ꯈꯔ ꯂꯥꯡ ꯇꯧꯕ ꯖꯒꯥꯁꯦ ꯃꯒꯤꯅꯤ ꯌꯥꯝ ꯊꯤꯛꯏ ꯆꯥꯅꯩꯌꯦꯕ ꯃꯔꯝꯗꯤ ꯀꯩꯅꯣ ꯍꯥꯏ ꯀꯥꯟꯗ ꯑꯣꯛꯁꯦ ꯊꯥꯎ ꯊꯣꯛꯇꯦꯗꯅ ꯍꯥꯏꯗꯤ ꯊꯥꯎꯗꯤ ꯃꯁꯥꯗꯒꯤ ꯎꯝ
ꯍꯣꯏꯅꯦ ꯍꯨꯃꯥꯡꯥꯏꯗ ꯍꯣꯏꯅꯦ ꯍꯣꯏꯅꯦ
ꯑꯗꯨꯗꯨꯅ ꯑꯗꯨꯒꯤ ꯍꯧꯖꯤꯛꯀꯤ ꯋꯦꯗꯔꯁꯤꯗꯒꯤ ꯃꯐꯝ ꯖꯒꯥ ꯌꯦꯡꯉ ꯑꯗꯨꯃꯥꯏꯅ ꯂꯣꯏꯕꯁꯤꯅ ꯑꯩꯈꯣꯏꯗꯤ ꯌꯥꯝ ꯊꯤꯅ ꯀꯥꯟꯅꯩꯌꯦꯕ ꯑꯗꯒꯤ ꯃꯆꯤꯟꯖꯥꯛ ꯍꯧꯖꯤꯛꯀꯥꯟꯁꯦ ꯃꯆꯤꯟꯖꯥꯛ ꯊꯣꯛ ꯏꯀꯣ
ꯄꯖꯥ ꯐꯣꯏꯕ ꯑꯣꯀꯦ
ꯑꯥ ꯑ ꯃ ꯆꯤꯟ ꯐ ꯃ ꯌꯥ ꯃꯆꯤꯟꯖꯥꯛꯁꯦ ꯑꯗꯨꯝ ꯂꯩꯕꯗ ꯈꯣꯠꯄꯗ ꯑꯗꯨꯝ ꯄꯩꯁꯥ ꯌꯥꯝꯃꯦ ꯂꯨꯄꯥ ꯂꯤꯁꯤꯡ ꯑꯃꯒ ꯆꯥꯇ꯭ꯔꯦꯠ ꯁꯝꯊꯤꯡ ꯑꯗꯨꯃꯥꯏꯅꯗꯤ ꯂꯩꯕꯅꯦꯕꯀꯣ
ꯑꯃꯛ ꯁꯥꯇ꯭ꯔꯁꯤꯅ ꯑꯣ ꯀꯌꯥ ꯄꯤꯖꯔꯛꯄꯅꯦ ꯊꯥ ꯑꯝꯗ
ꯊꯥ ꯑꯃꯗꯗꯤ ꯑꯣꯏꯔꯣꯏ ꯍꯞꯇꯥ ꯑꯃꯗ ꯑꯣꯛ ꯃꯉꯥ ꯄꯤꯖꯕ ꯌꯥꯅꯦꯕ
ꯑꯣ ꯍꯞꯄꯇꯥꯥ
ꯑꯥ ꯍꯞꯇꯥ ꯑꯅꯤ ꯐꯖꯅ ꯆꯠꯂꯦ ꯑꯥ ꯐꯖꯅ ꯑꯗꯨꯝ ꯃꯣꯏꯒꯤ ꯀꯩꯁꯦ ꯑꯩꯈꯣꯏꯒꯤ ꯂꯨꯈꯣꯛ ꯆꯨꯈꯨꯝꯒꯨꯝꯕ ꯑꯗꯨꯝ ꯂꯩꯕꯅ ꯄꯤꯖꯕꯁꯦ ꯌꯨꯝ ꯌꯨꯝꯗꯒꯤ ꯀꯩ ꯇꯧꯕꯁꯦ ꯈꯣꯝꯃꯒ ꯄꯤꯖꯕ ꯄꯣꯠꯁꯦ
ꯎꯝ
ꯁꯤꯁꯤꯅ ꯆꯥꯎꯕ ꯊꯤꯜꯂꯦꯕ ꯊꯤꯜꯂꯤꯁꯤꯅ ꯀꯩꯒꯤꯅꯣ ꯍꯥꯏꯔꯀꯥꯟꯗ ꯅꯨꯃꯤꯠ ꯑꯩꯈꯣꯏꯒꯤ ꯊꯥ ꯑꯍꯨꯝ ꯊꯥ ꯑꯍꯨꯝꯃꯨꯛꯁꯤꯗ ꯄꯤꯖꯕ ꯀꯥꯟꯗꯅ ꯑꯩꯈꯣꯏꯒꯤ ꯂꯨꯈꯥꯛ ꯆꯒꯣꯝ ꯄꯤꯖꯕꯁꯦ ꯑꯣꯛ ꯀꯤꯂꯣ ꯌꯥꯡꯈꯩꯃꯨꯛꯇꯤꯅ ꯇꯥꯗꯦꯕꯀꯣ ꯑꯗꯨꯒ ꯃꯆꯤꯟꯖꯥꯛꯁꯤꯅ ꯄꯤꯖꯕꯁꯤꯅ ꯊꯥꯎ ꯑꯍꯨꯝ ꯄꯤꯖꯅꯤꯅ ꯑꯣ ꯀꯤꯂꯣ ꯑꯩꯠꯇꯤꯗꯩꯅ ꯁꯚꯦꯟꯇꯤꯐꯧꯛ ꯇꯥꯏꯌꯦꯕ ꯑꯗꯨ ꯃꯥꯏꯅ ꯏꯆꯤꯟꯅꯥꯥꯛ ꯄꯤꯖꯕꯁꯤꯅ ꯑꯃꯨꯛ ꯄꯩꯁꯥ ꯇꯤꯡꯉꯤ ꯑꯗꯨꯒ ꯑꯃꯨꯛ ꯑꯆꯨ ꯈꯥꯛꯀ ꯑꯃꯨꯛ ꯄꯤꯖꯕꯁꯤꯅ ꯑꯃꯨꯛ ꯄꯩꯁꯥ ꯇꯤꯡꯗꯦ ꯑꯗꯨꯕꯨ ꯃꯇꯝꯗꯤ ꯀꯔꯤ ꯍꯥꯏꯅꯤ ꯃꯇꯝꯗꯤ ꯁꯦꯞ ꯑꯣꯏꯕꯗꯤ ꯀꯔꯤꯅ ꯍꯦꯜꯂꯦ ꯍꯥꯏꯇꯥꯔꯦ ꯃꯆꯤꯟꯖꯥꯛ ꯄꯤꯖꯕꯁꯤꯅ ꯐꯖꯅ ꯍꯦꯜꯂꯦ ꯀꯩꯒꯤꯅꯣ ꯍꯥꯏꯔꯀꯥꯟꯗ ꯄꯩꯁꯥ ꯈꯔ ꯆꯪꯖꯔꯒꯁꯨ ꯊꯨꯅ ꯌꯣꯟꯕ ꯉꯝꯃꯦꯕ ꯄ꯭ꯔꯣꯐꯤꯠ ꯊꯨꯅ ꯐꯪꯉꯦꯕ
ꯑꯩꯈꯣꯏꯒꯤ ꯑꯗꯨꯝ ꯂꯩꯀꯥꯏꯗ ꯇꯧꯕꯗꯤ ꯑꯩꯈꯣꯏꯒꯤ ꯑꯣꯛ ꯃꯆꯤꯟꯖꯥꯛꯇꯣ ꯑꯩꯈꯣꯏꯒꯤ ꯂꯩꯀꯥꯏꯒꯤ ꯑꯩꯈꯣꯏ ꯂꯨꯈꯥꯛꯆꯨꯒꯨꯝꯕ ꯍꯩꯗꯣꯛꯄꯗ ꯑꯗꯨꯝꯕꯗ ꯑꯩꯈꯣꯏꯒꯤ ꯕꯥꯔꯇꯤꯟ ꯈꯪꯗꯦ ꯄꯣꯠ ꯑꯃ ꯊꯝꯃꯒ ꯑꯩꯈꯣꯏ ꯂꯧ ꯑꯗꯨꯝ ꯂꯥꯛꯅꯩꯗꯅ
ꯑꯥ
ꯑꯩꯅ ꯑꯗꯨꯃꯥꯏꯅ ꯇꯧꯕ꯭ꯔꯥ
ꯑꯣ ꯑꯗꯨ ꯌꯥꯝ ꯀꯣ ꯑꯩꯈꯣꯏꯒꯤ ꯀꯔꯤ ꯇꯧꯕꯁꯦ ꯑ ꯆꯤꯀꯟ ꯁꯦꯟꯇꯔꯁꯦ ꯐꯖꯅ ꯀꯟꯇꯦꯛ ꯇꯧꯕ ꯎꯉꯝꯕꯕ ꯆꯤꯛꯟ ꯁꯦꯟꯇ꯭ꯔꯗꯤ ꯃꯣꯏꯒꯤ ꯃꯔꯤꯟ ꯃꯈꯣꯡꯒꯨꯝꯕ ꯂꯩꯗꯅ ꯃꯣꯏ ꯂꯪꯊꯣꯛ ꯈꯇꯣꯛꯄꯁꯨ
ꯑ ꯑꯥ ꯑ
ꯃꯣꯏꯁꯦ ꯑꯗꯨꯗꯒꯤ ꯑꯩꯈꯣꯏꯒꯤ ꯀꯟꯇꯦꯛꯁꯦ ꯐꯖꯅ ꯊꯝ ꯇꯥꯔꯗꯤꯅꯦꯀꯣ ꯃꯆꯤꯟꯖꯥꯛ ꯄꯤꯖꯗ꯭ꯔꯁꯨ ꯌꯥꯏꯑꯕ
ꯑꯣ ꯑꯗꯨꯗ ꯌꯥꯝ ꯀ ꯃꯣꯏ ꯃꯩꯊꯥ ꯃꯊ ꯁ ꯆꯥꯎꯕ꯭ꯔꯥ?
ꯍꯣ ꯍꯣ ꯍꯣꯏ ꯍꯣꯏ ꯌꯥꯝ ꯆꯥꯎꯋꯦ ꯌꯥꯝ ꯊꯨꯅ ꯆꯥꯎꯋꯦ꯫ ꯑ ꯃꯥꯁꯦ ꯑ ꯑꯩꯈꯣꯏꯒꯤ ꯐꯖꯅ ꯂꯣꯏꯕꯤ ꯇꯥꯔꯗꯤꯀꯣ ꯄꯥꯔꯠ ꯇꯥꯏꯝ ꯖꯣꯕ ꯅꯤꯅꯥ ꯍꯥꯏꯗꯖꯨ ꯔꯤꯒꯨꯂꯔ ꯖꯣꯕ ꯑꯗꯨꯝ ꯑꯣꯏꯕ ꯌꯥꯕꯖꯥꯠꯅꯤꯗ꯫
ꯑꯣ ꯑꯩꯈꯣꯏ ꯑꯣꯛꯁꯦ ꯑꯩꯈꯣꯏꯒꯤ ꯃꯣꯏ ꯂꯥꯏꯅꯥ ꯇꯤꯟꯅꯥꯁꯨ ꯈꯔ ꯀꯜꯂꯤꯅ ꯃꯣꯏꯁꯦ?
ꯎꯝ ꯀꯜꯂꯦ ꯀꯜꯂꯦ꯫
ꯑꯗꯨꯝꯕ ꯑꯗ ꯍꯥꯏꯗꯤ ꯐꯖꯅ ꯑꯣꯛ ꯃꯀꯣꯟꯗꯣ ꯐꯖꯅ ꯁꯥꯗ ꯈꯣꯠꯇ꯭ꯔꯗꯤ ꯑꯩꯈꯣꯏꯒꯤ ꯃꯣꯏꯒꯤ ꯑ ꯃꯊꯤ ꯃꯌꯨꯡ ꯑꯗꯨꯝꯕꯗꯤ ꯀꯃꯥꯏꯅ ꯍꯥꯏꯗꯤ ꯃꯣꯏ ꯅꯪꯒꯤ ꯗ꯭ꯔꯦꯅꯦꯖ ꯁꯤꯁꯇꯦꯝꯗꯣ ꯀꯃꯥꯏ ꯍꯥꯞꯀꯦ?
ꯑꯧ ꯑꯧ ꯑꯗꯨꯗꯤꯅꯦ ꯁꯨꯃꯥꯏꯅ ꯇꯧꯋꯤ ꯑꯩꯈꯣꯏꯒꯤ ꯑ ꯑꯣꯛꯁꯦ ꯅꯥꯍꯜꯂꯣꯏꯒꯦ ꯍꯥꯏ ꯇꯥꯔꯗꯤ ꯋꯥꯏꯖꯦ ꯑꯩꯈꯣꯏꯒꯤ ꯔꯥꯏꯁꯃꯤꯟꯒꯤ ꯀ ꯔꯥꯏꯁ ꯃꯊꯤ ꯍꯥꯏꯇꯥꯔꯦ ꯃꯀꯨ ꯀꯣꯕꯔꯖꯦ ꯑ ꯐꯖꯅ ꯀꯩ ꯇꯧꯕꯤꯕ ꯅꯣꯡꯃꯒꯤ ꯑꯗꯨꯝ ꯃꯩ ꯊꯥꯗꯣꯛꯄꯤꯕ ꯑꯗꯨꯒ ꯑꯈꯣꯏꯒꯤ ꯎꯠ ꯑꯣꯟ ꯎꯠ ꯑꯣꯜꯂꯛꯀꯅꯤꯗꯅ꯫ ꯎꯠ ꯑꯣꯂꯛ ꯄ ꯀꯥꯟꯖꯤꯗ ꯀꯃꯥꯏ ꯇꯧꯒꯦꯗ ꯑꯃꯨꯛ ꯑꯣꯀꯣꯟꯗ ꯑꯃꯨꯛ ꯆꯥꯏꯁꯤꯟꯕꯤꯕ ꯍꯥꯏꯇꯥꯔꯦ꯫ ꯑꯗꯒꯤ ꯃꯣꯏꯅ ꯃ ꯑ ꯃꯊꯤꯗꯣ ꯑꯃꯨꯛ ꯆꯥꯏꯌꯦꯕ꯫ ꯆꯥꯔꯤ ꯃꯔꯝꯖꯤꯅ ꯀꯩꯅꯣ ꯍꯥꯏꯔ ꯄ ꯑꯗꯨ ꯀꯦꯜꯁꯤꯌꯝ ꯌꯥꯎꯋꯦꯕꯀꯣ ꯀꯦꯜꯁꯤꯌꯝꯒꯤ ꯆꯥꯡꯖꯦ ꯌꯥꯝ ꯋꯥꯡꯕ ꯍꯥꯏꯇꯥꯔꯦ꯫ ꯑ ꯃꯕꯨꯛ ꯆꯤꯟꯖꯥꯛ ꯊꯣꯡꯕꯁꯦ ꯃꯆꯤꯟꯖꯥꯛ ꯐꯖꯅ ꯊꯣꯡꯉꯒ ꯄꯤꯖꯒꯗꯝꯅꯦ꯫ ꯍꯧꯖꯤꯛꯀꯥꯟꯗꯤ ꯑꯅꯧ ꯑꯅꯧꯕ ꯇꯦꯛꯅꯣꯂꯣꯖꯤ ꯊꯣꯛꯂꯛꯑꯦꯗꯣ꯫
ꯃꯥꯅꯦ ꯃꯥꯅꯤ
ꯊꯣꯛꯂꯛꯄꯅꯤꯅ ꯀꯔꯤ ꯇꯧꯋꯦ ꯍꯥꯏꯇꯥꯔꯦ ꯊꯧꯊꯤꯅ ꯑꯗꯨꯝ ꯀꯔꯤ ꯇꯧꯕ ꯎꯛꯆꯥꯛ ꯊꯣꯡꯕ ꯈꯣꯠꯄ ꯃꯌꯥꯝ ꯊꯣꯛꯂꯛꯑꯦ
ꯎꯝ
ꯑꯗꯣ ꯃꯣꯏꯁꯦ ꯐꯖꯅ ꯃꯩ ꯊꯥꯕꯤꯕ ꯑꯣꯔ ꯐꯖꯅ ꯆꯥꯏꯁꯤꯟꯕꯤꯕ ꯑꯗꯒꯤ ꯃꯁꯤꯅ ꯐꯖꯅ ꯊꯑꯣ ꯑꯃ ꯄꯤꯖꯕꯤꯕ ꯑꯗꯨ ꯑꯣꯏꯇꯥꯔꯗꯤ ꯅꯥꯒꯟꯗꯦꯕ ꯃꯌꯥꯝꯅ ꯂꯩꯀꯥꯏꯗ ꯅꯥꯔ ꯇꯥꯔꯒ ꯁꯨ ꯑꯩꯈꯣꯏꯒꯤ ꯀꯔꯤꯁꯦ ꯌꯨꯝꯗ ꯅꯥꯗꯕ ꯍꯥꯏꯗꯤ ꯑꯩꯈꯣꯏ ꯀꯥꯜꯂ ꯆꯠꯈꯤꯕꯗꯣ
ꯎꯝ
ꯑꯗꯨ ꯑꯣꯏꯌꯦꯕ
ꯑꯣ ꯑꯩꯈꯣꯏꯒꯤ ꯅꯈꯣꯏ ꯑꯗꯨꯝ ꯈꯟꯅꯕꯗ ꯑꯣꯛꯀ ꯂꯣꯏꯗꯤꯦ ꯑꯩꯈꯣꯏꯒꯤ ꯑꯣꯛꯀꯤ ꯃꯅꯝ ꯑꯃ ꯑꯗꯨꯝ ꯂꯩꯗꯅ ꯃꯆꯤꯡꯒꯤꯗꯨ ꯃꯅꯝꯗꯣ ꯃꯅꯝ ꯈꯛ ꯀꯜꯂꯤꯗꯅ ꯑꯗꯨꯗꯣ ꯑꯗꯨꯝ ꯐꯍꯟꯒꯦ ꯍꯥꯏ ꯇꯥꯔꯗꯤ ꯀꯔꯤ ꯀꯔꯤ ꯄꯥꯝꯕꯩ ꯁꯤꯖꯤꯟꯅꯒꯦꯅꯣ ꯑꯩꯁꯦ ꯍꯥꯏꯗꯤ ꯃꯅꯝ ꯈ ꯐꯒꯗꯕ
ꯀꯩ ꯇꯧꯊꯣꯛꯄꯤꯕ ꯃꯩ ꯐꯖꯅ ꯊꯥꯗꯣꯛꯄꯤꯕ ꯀꯣ ꯃꯩ ꯃꯩꯁꯦ ꯐꯖꯅ ꯊꯥꯗꯣꯛꯑꯑꯣ ꯑꯩꯈꯣꯏꯒꯤ ꯍꯥꯏꯗꯤ ꯀꯩ ꯇꯧꯕꯁꯦ ꯁꯨꯝ ꯁꯦꯡꯇꯣꯛ ꯈꯣꯠꯇꯣꯛꯑꯒ ꯃꯩ ꯊꯥꯐꯝ ꯑꯝ ꯂꯩꯅꯤ ꯃꯥꯁꯦ ꯃ ꯈꯨꯨ ꯈꯨꯕꯝ ꯍꯥꯏꯇꯥꯔꯦ ꯀꯥꯡꯈꯩ ꯈꯨꯕꯝ ꯅꯨꯃꯤꯠ ꯅꯨꯡꯗꯥꯡ ꯋꯥꯏꯔꯝ ꯃꯈꯣꯏꯒꯤ ꯁꯟꯗꯒ ꯍꯥꯏꯔꯒ ꯀꯥꯡꯈꯩ ꯈꯨꯟꯕꯨ ꯈꯨꯕꯗꯣ
ꯍꯔꯅꯦ ꯑꯥ
ꯑꯗꯨꯗꯣ ꯑꯗꯨꯃꯥꯏꯅ ꯇꯧꯕꯤꯕ ꯍꯥꯏꯇꯥꯔꯦ ꯑꯗꯨ ꯑꯣꯏꯇꯥꯔꯗꯤ ꯁꯔꯥꯎꯟꯗꯤꯡꯗ ꯂꯩꯕ ꯃꯤ ꯈꯨꯗꯤꯡꯃꯛꯁꯨ ꯅꯨꯡꯉꯥꯏꯔꯅꯤ ꯃꯅꯝ ꯅꯝꯃꯔꯣꯏ ꯈꯠꯅ ꯆꯩꯅꯕꯁꯨ ꯊꯣꯛꯑꯔꯣꯏ ꯑꯗꯨꯃꯥꯏꯅ ꯇꯧꯋꯤ
ꯑꯣ ꯑꯁ ꯌꯥꯝ ꯐꯔꯦ ꯅꯪ ꯑꯩ ꯑꯩꯁꯨ ꯄ꯭ꯂꯥꯟꯗꯤ ꯂꯩꯕꯀꯣ ꯀꯣ ꯁꯃꯥꯏꯅ ꯇꯧꯁꯤꯔꯥ ꯂꯣꯏꯁꯤꯔ ꯈꯣꯠꯁꯤꯔꯥ ꯑꯗꯣ ꯅꯪꯅ ꯈꯔ ꯈꯪꯕꯉꯣꯟꯗ ꯑꯃꯨꯛ ꯍꯪꯉꯛꯏꯅꯤ
ꯑꯣ ꯍꯣ ꯍꯣꯏ ꯑꯗꯨꯝ ꯈꯪꯗ꯭ꯔꯀꯥꯟꯗ ꯍꯪꯉꯛꯑꯣ
ꯍꯣ ꯐꯔꯦ ꯐꯔꯦ ꯑꯗꯨꯗꯤ ꯆ ꯌ ꯆꯁꯤꯜꯂꯝ ꯃꯥꯜꯦ ꯚꯥꯏ ꯆꯥꯛ ꯆꯔꯨꯒꯦ ꯑꯃꯨꯛ ꯑ ꯑꯃꯨꯛꯐꯥꯎ ꯋꯥꯔꯤ ꯁꯥꯟꯅꯁꯦ ꯍꯣꯏ ꯍꯣꯏ ꯊꯝꯃꯦꯀꯣ ꯎꯝ ꯎꯝ ꯎꯝ